ꯇꯥꯏ ꯑꯍꯝ
ꯑꯣ ꯑꯣ ꯆꯥꯛ ꯆꯥꯔꯕ ꯀꯩ ꯃꯊꯦꯜ
ꯉꯁꯤꯗꯤ ꯌꯦꯟ ꯊꯣꯡꯉꯦ ꯌꯦꯟ ꯀꯦꯖꯤ ꯃꯈꯥꯏ ꯑꯃ ꯂꯧꯔ ꯊꯣꯡꯉꯦ
ꯑꯥ
ꯌꯨꯝꯒꯤ ꯑꯣꯏꯅ ꯊꯣꯡꯉꯤꯔꯣ
ꯎꯝ ꯌꯨꯝꯒꯤ ꯑꯣꯏꯅꯅꯤꯗ
ꯎꯝ ꯍꯥꯎ ꯊꯥꯔꯦ ꯑꯗꯨꯗꯤ
ꯑꯥ ꯈꯪꯗꯦ ꯗꯨꯝ ꯉꯥꯏꯍꯥꯛ ꯑꯩꯗꯣ ꯏꯁꯥꯗꯣ ꯋꯥꯃꯟꯕꯩꯒꯤ ꯆꯥꯛꯆꯥ ꯃꯥꯡꯛꯇꯨꯅ ꯉꯥꯏꯍꯥꯛ ꯏꯔꯨꯔꯦ ꯉꯥꯏꯍꯥꯛ ꯇꯨꯝꯃꯨꯔꯦ ꯄꯨꯡꯃꯨꯛꯇ ꯇꯨꯝꯃꯨꯔꯕ ꯈꯪꯗꯦ ꯑꯩ ꯀꯌꯥꯝꯏ ꯀꯨꯏꯅ ꯇꯝꯃꯨꯕꯅꯣ ꯑꯗꯨꯗꯨꯅ ꯎꯏꯔꯤ ꯎꯏꯔꯤ ꯍꯧꯒꯠꯂꯒ ꯆꯥꯕꯅꯤ ꯒ꯭ꯌꯥꯟ ꯇꯥꯗꯦ
ꯑꯗꯨ ꯕꯣꯠꯀꯤ ꯅꯠꯇ꯭ꯔꯣ
ꯕꯣꯜꯁꯦ ꯈꯔ ꯐꯖꯅ ꯌꯦꯡꯕꯗꯤ ꯁꯪꯉꯗ꯭ꯔꯦ ꯍꯦ ꯐꯨꯜ ꯐꯨꯜ ꯃꯦꯠꯁ ꯌꯦꯡꯕꯒ ꯃꯇꯦꯛ ꯈꯔ ꯌꯦꯡꯉꯝꯒ ꯍꯥꯏꯂꯥꯏꯠ ꯌꯦꯡꯕ ꯒꯨꯝꯕ ꯑꯗꯒꯤ ꯑꯝ ꯀꯩꯅꯣꯒꯨꯝꯕ ꯑꯝ ꯑꯩꯈꯣꯏꯒꯤ ꯅꯣꯡꯉꯥꯜꯂꯒ ꯏꯁ꯭ꯇꯦꯠꯁ ꯃꯣꯏꯒꯤ ꯌꯦꯡꯕ ꯒꯨꯨꯝꯕ ꯑꯗꯨꯃꯥꯏꯅ ꯇꯧ ꯂꯩꯔꯦ ꯅꯣꯏ ꯌꯦꯡꯕ꯭ꯔꯥ ꯅꯣꯏ ꯏꯃꯨꯡꯒꯤ
ꯑꯩꯈꯣꯏ ꯏꯃꯨꯡꯒꯤ ꯂꯣ ꯑꯩꯈꯣꯏ ꯑꯩꯈꯣꯏ ꯕꯕꯥꯒ ꯑꯩꯈꯣꯏꯇꯩꯒ ꯑꯗꯨꯝ ꯌꯦꯡꯉꯦ ꯑꯩ ꯑꯩꯕꯨꯗꯤ ꯌꯦꯡꯗ꯭ꯔꯤ ꯌꯦꯡꯗ꯭ꯔꯤ ꯍꯥꯏꯗꯤ ꯄꯨꯡ ꯑꯌꯨꯛꯀꯤ ꯄꯨꯡ ꯃꯉꯥ ꯃꯈꯥꯏꯒꯤꯗꯤ ꯑꯗꯨꯝ ꯌꯦꯡꯕ ꯅꯪꯉꯦꯕꯀꯣ ꯀꯣ ꯑ ꯍꯥꯏꯗꯤ ꯄꯨꯡ ꯃꯔꯤ ꯃꯈꯥꯏꯗ ꯍꯧꯒꯠꯄꯅꯤꯅ ꯃꯉꯥ ꯃꯈꯥꯏꯖꯦ ꯕ꯭ꯔꯦꯛꯐꯥꯁ ꯁꯦꯝꯕꯩ ꯇꯥꯏꯃꯤꯡ ꯑꯗꯥꯏ ꯑꯣꯏꯌꯦꯕ ꯑꯗꯨꯝ
ꯑꯗꯨꯅ ꯑꯩꯈꯣꯏ ꯕꯥꯅ ꯕꯣꯟ ꯊꯥꯔꯛ ꯑꯗꯨꯝ ꯌꯦꯡꯉꯦ ꯑꯗꯨꯝ ꯀꯥꯟꯗ ꯑꯗꯨꯕꯨ ꯌꯦꯡꯕ ꯍꯥꯏꯁꯦ ꯊꯋꯥꯏ ꯆꯥꯡ ꯆꯪꯅ ꯌꯦꯡꯕꯗꯣ ꯑꯗꯨꯗꯤ ꯑꯣꯏꯗ꯭ꯔꯤꯕꯀꯣ ꯆꯠꯌꯦꯡ ꯆꯠꯌꯦꯡ ꯌꯦꯡꯕꯗꯨꯅꯦꯕ ꯑꯗꯣ ꯑꯩꯅ ꯇꯥꯡ ꯀꯨꯟꯃꯥꯄꯟꯗꯒꯤꯗꯤ ꯃꯣꯏ ꯀꯩ ꯍꯥꯏ ꯒꯦ ꯕꯣꯟꯁꯦ ꯑꯄꯣ ꯄꯣꯕ ꯂꯩꯍꯧꯕꯤꯗꯣ ꯇꯧꯗꯣꯔꯦꯗꯅ
ꯎꯝ
ꯑꯗꯩꯗꯤ ꯐꯖꯅ ꯌꯦꯡꯒꯦ ꯇꯧꯕꯅꯦ ꯍꯥꯏꯗꯤ ꯑꯩ ꯑꯦꯛꯖꯥꯝ ꯊꯥꯗꯣꯛꯑ ꯃꯇꯨꯡ ꯐꯖꯅ ꯌꯦꯡꯉꯒꯦꯅ ꯑꯦꯛꯖꯥꯝꯅꯦꯅ ꯂꯥꯏꯔꯤꯛꯁꯨ ꯄꯥꯕ ꯅꯠꯇꯦꯀꯣ ꯁꯨꯝ ꯕꯤꯠꯀꯤ ꯋꯥꯅꯤ ꯑꯃ ꯂꯩꯕꯁꯤꯗ ꯑꯃ ꯕꯣꯟꯒ ꯌꯦꯡꯅꯤꯡꯗꯕꯤꯗꯣ ꯑꯗꯨꯒ ꯃꯌꯥꯝ ꯁꯥꯟꯅꯕꯅꯤꯅꯁꯨ ꯌꯦꯡꯅꯤꯡꯗꯦꯕ ꯈꯤꯇꯪ ꯕꯤꯠ ꯂꯩꯔꯤꯖꯦ ꯑ ꯑꯃꯃꯝ ꯅꯤꯛ ꯈꯟꯕꯒꯤ ꯑꯃ ꯏꯁꯥꯗ ꯀꯩꯅꯣꯝ ꯇꯧꯕꯗꯣ ꯑꯗꯨꯅꯦꯕ ꯑꯗꯣ ꯃꯦꯁꯤꯁꯦ ꯑꯥꯔꯖꯦꯟꯇꯤꯅꯥ ꯅꯠꯇ꯭ꯔꯣ
ꯍꯣꯏ
ꯆꯨꯝꯃꯤꯀꯣ
ꯆꯨꯝꯃꯤ ꯆꯨꯝꯃꯤ
ꯑꯣ ꯑꯩꯅ ꯉꯁꯥꯏ ꯏꯃꯥꯟꯅꯕꯤꯗ ꯃꯥꯅ ꯍꯪꯉꯛꯄ ꯃꯦꯁꯤꯁꯦ ꯀꯔꯤ ꯀꯟꯇ꯭ꯔꯤꯒꯤꯅꯣꯅ ꯑꯩꯅ ꯑꯥꯔꯖꯦꯟꯇꯤ ꯇꯤꯅꯥꯅꯦꯅ ꯈꯨꯝꯈꯤꯕ ꯑꯗꯨ ꯆꯨꯝꯕ꯭ꯔꯥ ꯂꯥꯕ꯭ꯔꯥ ꯑꯩꯁꯦ ꯀꯥꯎꯊꯣꯛꯈ꯭ꯔꯕ
ꯃꯥꯅꯦ ꯃꯦꯁꯤ ꯑꯥꯔꯖꯦꯟꯇꯤꯅꯥꯅꯦ
ꯑ ꯑꯗꯨꯒ ꯔꯣꯅꯥꯜꯗꯣꯗꯨꯅ ꯄꯣꯔꯇꯨꯒꯜꯒꯤꯀꯣ
ꯑꯥ ꯑꯥ ꯑꯥ
ꯈꯪꯕꯗ ꯑꯗꯒꯤ ꯃꯦꯟꯃꯥꯔꯗꯨꯅ ꯕ꯭ꯔꯥꯖꯤꯜꯒꯤ
ꯎꯝ
ꯑꯗꯨꯒ ꯑꯩꯅ ꯈꯪꯕꯗ ꯖꯔꯃꯟꯒꯤ ꯑꯝꯇ ꯈꯪꯗ꯭ꯔꯦ ꯑꯅꯧꯕ ꯉꯥꯛꯇ ꯉꯥꯏꯔꯕꯅꯤꯅ
ꯎꯝ ꯍꯥꯟꯅꯗꯤ ꯈꯪꯉꯝꯕ꯭ꯔꯣ ꯖꯔꯃꯅꯤꯒꯤ
ꯈꯪꯉꯝꯃꯦ
ꯀꯅꯥ
ꯑꯃ ꯀꯩ ꯍꯥꯏꯒꯦ ꯃꯁꯛ ꯐꯖꯕ ꯅꯨꯄꯥ ꯑꯃ ꯌꯥꯎꯕꯗꯣ ꯀ꯭ꯂꯣꯁꯁꯦ ꯍꯥꯏꯕ꯭ꯔꯣ ꯀ꯭ꯂꯣꯁ ꯍꯥꯏꯒꯗ꯭ꯔꯥ ꯀꯩ ꯑꯃ ꯀꯧꯕꯗꯣ ꯑ ꯑ ꯊꯥꯏꯅꯒꯤꯅꯤ ꯑꯗꯨꯗꯤ ꯑꯍꯟ ꯗꯨ ꯑꯣꯏꯕꯅꯦꯕ ꯑꯗꯨꯃꯛ ꯈꯪꯉꯝꯃꯦ ꯑꯗꯒꯤ ꯑꯗꯨꯏ ꯃꯈꯥ ꯇꯥꯕꯗꯤ ꯈꯪꯗꯤ ꯈꯪꯉ ꯃꯃꯤꯡꯒ ꯀꯣꯟꯅꯅ ꯈꯪꯗꯕ ꯑꯗꯣ ꯕ꯭ꯔꯥꯖꯤꯜꯒꯤꯗꯤ ꯑꯌꯥꯝꯕꯅ ꯈꯪꯕꯅꯦ ꯑꯩ ꯃꯃꯤꯡ ꯀꯥꯎꯈꯤꯕꯩ ꯋꯥꯅꯤ
ꯍꯥꯏꯗꯤ ꯑꯩꯅ ꯄꯥꯝꯖꯔꯛꯄꯁꯦ ꯀꯩꯅꯣ ꯑꯣꯏꯌꯦꯕ ꯕ꯭ꯔꯥꯖꯤꯜ ꯑꯃ ꯄꯥꯝꯃꯛꯑꯦꯀꯣ ꯑꯗꯣ ꯍꯣꯏ ꯅꯣꯏꯒꯤ ꯑꯥꯔꯖꯦꯟꯇꯤꯅꯥ ꯗꯨꯗꯥ ꯀꯥꯏꯅ ꯑꯩ ꯀꯩꯁꯨ ꯈꯜꯂꯨꯗꯦ ꯃꯌꯥꯝꯅ ꯃꯦꯁꯤꯗ ꯀ ꯌꯥꯝ ꯉꯥꯎꯅꯩꯗꯅ ꯀꯣ ꯑꯩ ꯉꯥꯎꯗꯦꯕ ꯑꯩꯅ ꯈ꯭ꯋꯥꯏ ꯉꯥꯎꯖꯩꯁꯦ ꯖꯔꯃꯅꯤꯅꯦ ꯑꯗꯒꯤ ꯑꯔꯖꯨ ꯑꯔꯖꯨ ꯇꯤꯅ ꯍꯥꯏꯗ꯭ꯔꯦ ꯍꯧꯖꯤꯛ ꯀꯤ ꯑꯩꯅ ꯍꯥꯏꯕꯗꯣ ꯕ꯭ꯔꯥꯖꯤꯜꯅꯦ ꯏꯁꯄꯦꯟꯗꯣ ꯁꯄꯦꯟꯅꯦ ꯏꯠꯂꯤ ꯏꯠꯂꯤꯅꯦ ꯃꯣꯏꯁꯦ ꯑꯩꯅ ꯈꯔ ꯄꯥꯝꯃꯦ ꯑꯥ ꯍꯟꯗꯛ ꯌꯥꯎꯗꯦ ꯍꯥꯏꯌꯦ ꯑꯗꯨꯗꯣ ꯑꯩ ꯅꯨꯡꯉꯥꯏꯇ꯭ꯔꯤꯅꯦ ꯃꯥꯡꯗ ꯑꯃꯨꯛ ꯂꯧꯈꯤꯕ ꯃꯥꯜꯂꯦꯀꯣ ꯃꯥ ꯂꯧꯈꯤꯕ ꯌꯥꯎ ꯃꯥꯜꯂꯦ
ꯎꯝ ꯂꯧꯋꯤꯗꯨꯗꯤ ꯀꯩꯅꯣꯒ ꯐ꯭ꯔꯥꯟꯁꯀ ꯐꯥꯏꯅꯦꯜ ꯁꯥꯟꯅꯕꯗ ꯅꯨꯡꯇꯤ ꯌꯥꯟꯗꯅ ꯃꯥꯒꯤ ꯃꯀꯣꯛꯅ ꯃꯊꯕꯥꯛꯇ ꯍꯜꯂꯨꯕꯗ ꯇꯧꯕꯗꯣ ꯑꯗꯨꯒꯤ ꯔꯦꯗꯀꯥꯠꯀ ꯆꯥꯕꯗꯣ
ꯎꯝ ꯑꯗꯨꯗ ꯐ꯭ꯔꯦꯟꯁꯀꯤ ꯅꯨꯄ ꯌꯥꯝ ꯁꯥꯊꯤ ꯃꯔꯨ ꯀꯣꯛꯄ ꯑꯃ ꯍꯦꯛ ꯌꯥꯎꯕꯗꯣ ꯌꯥꯎꯔꯤꯕꯣ
ꯍꯧꯏꯖꯤꯛ ꯅꯍꯥꯔꯣ
ꯊꯥꯏꯅꯗꯒꯤ ꯑꯍꯟ ꯑꯣꯏꯈ꯭ꯔꯕꯅꯦ ꯀ꯭ꯂꯣꯁ
ꯑꯗꯨ ꯗꯤꯇꯦꯟ ꯂꯣ ꯅꯪꯅ ꯍꯧꯖꯤꯛ ꯍꯥꯏꯁꯦ ꯃꯔꯨ ꯀꯣꯛꯄꯗꯣ
ꯑꯈꯪꯗꯦ ꯈꯔ ꯃꯀꯣꯛ ꯃꯔꯨ ꯀꯣꯛꯑꯒ ꯌꯥꯝ ꯁꯥꯊꯤꯕ ꯑꯃ ꯌꯥꯎꯕꯅꯤꯅꯦ ꯐ꯭ꯔꯦꯟꯁ ꯀꯤꯗ ꯑꯍꯟ ꯑꯃ
ꯊꯥꯏꯅꯦ ꯇꯨ ꯊꯥꯎꯖꯟ ꯐꯣꯔꯇꯤꯟꯗꯨꯋꯥꯏꯒꯤ ꯋꯥꯔꯤꯔꯣ
ꯑꯥ ꯐꯣꯔꯇꯤꯟꯒ ꯅꯠꯇꯦ ꯇꯨ ꯊꯥꯎꯖꯟ ꯑꯍꯣꯏ ꯑꯗꯨꯋꯥꯏꯗ ꯇꯦꯟ
ꯑꯗꯨꯗꯨꯅꯦꯌꯦ ꯑꯗꯨꯅ ꯑꯗꯨ ꯗ ꯃꯔꯨ ꯀꯣꯛꯄ ꯑꯍꯩꯕ ꯑꯃ ꯌꯥꯎꯕꯗꯣ ꯃꯣꯏꯒꯤ ꯀꯦꯞꯇꯦꯟ ꯑꯣꯏꯕ ꯅꯝꯕꯔ ꯇꯦꯟ ꯀꯩꯅꯣ ꯂꯤꯠꯄꯅꯦ ꯃꯥꯗꯣ ꯑꯗꯣ ꯐꯥꯏꯚꯇ ꯇꯦꯜꯂ ꯀꯥꯎꯔꯦ ꯑꯗꯨꯒ ꯑꯗꯨꯗꯨꯅ ꯍꯥ
ꯃꯤꯅꯝ ꯌꯥꯝ ꯆꯥꯕ ꯅꯨꯄꯥ ꯑꯃ ꯌꯥꯎꯋꯦ ꯑꯩꯅ ꯅꯍꯥꯟꯋꯥꯏ ꯀꯩꯅꯣꯗ ꯌꯦꯡꯕꯗ ꯑꯥ ꯀ꯭ꯂꯥꯁ ꯀꯩꯅꯣ ꯀꯥꯕꯗ ꯌꯦꯡꯕꯗ ꯎꯝ ꯇꯨ ꯊꯥꯎꯖꯟ ꯑꯦꯠꯂ ꯁꯤꯛꯁꯇꯔꯣ ꯐꯣꯔꯗꯔꯣ ꯑꯣꯏꯗꯣꯏꯁꯦ ꯁꯤꯛꯁꯇ ꯑꯣꯏꯗꯣꯏ ꯃꯥꯜꯂꯦ ꯇꯦꯟꯗ ꯁꯥꯟꯅꯕ ꯑꯣꯏꯇꯥꯔꯗꯤ ꯁꯤꯛꯁ ꯑꯗꯨ ꯑꯣꯏꯗꯩ ꯅꯠꯇ꯭ꯔꯣ
ꯎꯝ ꯑꯣꯏꯔꯝꯕ ꯌꯥꯏ ꯑꯗꯣ ꯍꯣꯏ ꯐ꯭ꯔꯥꯟꯁꯀꯤꯕꯨꯗꯤ ꯀꯩꯅꯣ ꯂꯩ ꯃꯥꯁꯨ ꯂꯩꯔꯦ ꯃꯔꯨ ꯀꯣꯛꯄ ꯑꯗꯨꯗꯒꯤ ꯊꯨꯅꯔꯦ ꯍ ꯍꯦꯟꯔꯤꯁꯨ ꯂꯩ
ꯑꯥ ꯑꯣ ꯌꯥꯝ ꯁꯥꯊꯤꯕ ꯅꯨꯄꯥ ꯑꯃ ꯌꯥꯎ ꯍꯧꯕꯅꯦꯕ ꯑꯅꯝ ꯍꯥꯏꯗꯤ ꯌꯥꯝꯅ ꯀꯩ ꯍꯥꯏꯒ ꯃꯤꯅꯝ ꯆꯥꯕ ꯃꯥꯟꯕ ꯅꯨꯄꯥ ꯑꯃ ꯌꯥꯎꯕꯅꯤꯅꯦ
ꯍꯧꯖꯤꯛꯇꯤ ꯌꯥꯎꯗ꯭ꯔꯦ ꯑꯗꯨꯗꯤ ꯍꯧꯖꯤꯛꯇꯤ ꯂꯩꯔꯔꯣꯏ
ꯑꯥ ꯍꯧꯖꯤꯛꯇꯤ ꯌꯥꯎꯗ꯭ꯔꯦꯕ ꯑꯍꯟꯅꯦꯕ ꯑꯗꯨꯗꯤ ꯌꯥꯝ ꯊꯤꯅ ꯑꯍꯟ ꯑꯃ ꯀꯩꯅꯣꯗꯣ ꯔꯣꯅꯥꯜꯗꯤꯅꯣ ꯍꯥꯏꯕ꯭ꯔꯥ ꯑꯃ ꯌꯥꯎꯔꯝꯕꯗꯣ ꯕ꯭ꯔꯥꯖꯤꯜꯒꯤ
ꯁꯨꯝ ꯀꯣꯏꯕꯗꯣ
ꯑꯥ ꯑꯗꯨꯒꯤ ꯃꯣꯏꯒꯤ ꯕꯦꯁꯅꯦ ꯍꯥꯏ
ꯎꯝ ꯖꯨꯗꯦꯟꯒꯨꯝꯕ ꯑꯣꯏꯗꯣꯏꯅꯦ ꯖꯨꯗꯦꯟ ꯅꯠꯇ꯭ꯔꯒꯅ ꯍꯦꯟꯔꯤ ꯑꯣꯏꯔꯅꯤ
ꯑꯥ
ꯍꯣꯏ ꯔꯣꯅꯥꯜꯗꯤꯅꯣ ꯍꯣꯏꯒꯤ ꯕꯦꯁꯅꯦꯕ ꯑꯩꯅ ꯍꯥꯏꯁꯦ
ꯍꯧꯒꯤ ꯁꯀꯤꯔꯥꯒꯤ ꯋꯥꯀꯥ ꯋꯥꯀꯥꯒꯤ ꯏꯁꯩꯗꯣ
ꯑꯉꯥꯡ ꯀꯞꯄ ꯃꯈꯣꯟ ꯇꯥꯏ
ꯑꯣ ꯑꯈꯣꯏꯒꯤ ꯋꯥꯔꯜꯀꯞꯀꯤ ꯃꯀꯥ ꯋꯥꯀꯥꯒꯤ ꯏꯁꯩꯗꯣ
ꯎꯝ
ꯑꯗꯨꯗꯒ ꯑꯗꯨꯒꯤ ꯏꯁꯩꯗꯒ ꯌꯥꯎꯕꯅꯤꯅꯦ ꯑꯗꯨꯒꯤ ꯏꯁꯩꯗ ꯃꯀꯣꯛꯅ ꯃꯥꯅ ꯏꯇꯥꯂꯤꯒꯤ ꯅꯨꯄꯥ ꯑꯃꯗ ꯃꯀꯣꯛꯅ ꯍꯜꯂꯨꯕꯩꯗꯣ ꯑꯗꯨꯒꯤ ꯑꯗꯨ ꯑꯗꯨꯒꯤ ꯅꯨꯄꯥꯗꯨꯅꯦ ꯖꯤꯇꯦꯟ ꯍꯥꯏꯁꯦ
ꯆꯨꯝꯃꯦ ꯆꯨꯝꯃꯦ ꯑꯗꯨ ꯅꯨꯄꯥꯗꯣ ꯃꯀꯣꯛꯅ ꯋꯥꯏꯔꯨ
ꯎꯝ ꯐꯕꯅꯦ ꯃꯥꯅꯦ ꯌꯥꯝ ꯍꯩꯔꯤꯁꯦ ꯑꯗꯨꯒ ꯍꯧꯖꯤꯛ ꯃꯥ ꯀꯦꯇꯦꯟ ꯑꯦ ꯀꯦꯞꯇꯦꯟ ꯑꯌꯦ ꯀꯣꯆ ꯑꯣꯏꯗꯅ ꯀꯣꯆ ꯑꯣꯏꯔꯒ
ꯍꯩꯗꯤ ꯍꯩꯌꯦ ꯍꯩꯗꯤ ꯍꯩꯌꯦ ꯃꯣꯏꯅꯦ ꯍꯩꯔꯤꯖꯦ
ꯔꯤꯌꯦꯜ ꯃꯦꯗ꯭ꯔꯤꯛꯀꯤ ꯀꯩꯅꯣ ꯀ ꯇꯧꯗꯅ ꯑ ꯀꯔꯤꯒꯦ ꯗꯨꯝ ꯀꯣꯆꯀ ꯑꯣꯏꯔꯒ ꯃꯣꯏ ꯆꯦꯝꯄꯤꯌꯟꯁ ꯂꯤꯛꯀ ꯂꯧꯗꯅ ꯃꯥꯔꯛ ꯌꯥꯝꯅ ꯐꯖꯅ ꯆꯍꯤ ꯑꯅꯤ ꯑꯍꯨꯝ ꯊꯪꯅ ꯊꯪꯅꯅ ꯂꯧ ꯑꯍꯨꯝ ꯊꯪꯅ ꯊꯪꯅꯅ ꯂꯧꯖ ꯑꯗꯨ ꯃꯥꯗꯤ ꯐꯖꯅ ꯀꯩꯅꯣ ꯇꯧꯔꯤꯕꯅꯤ ꯀꯣ ꯀꯣꯠꯆ ꯑꯣꯏꯔꯤꯅꯦ
ꯕ꯭ꯔꯥꯖꯤꯜꯁꯨ ꯐꯖꯅ ꯂꯧꯔꯛꯏ
ꯅꯠꯇꯦ ꯍꯧꯠꯇꯦ ꯑꯩꯅ ꯍꯥꯏꯅꯅꯦ ꯀꯩꯅꯣ
ꯎꯝ
ꯑꯩꯈꯣꯏꯒꯤ ꯁꯥꯟꯅꯔꯤꯕ ꯐꯨꯠꯕꯣꯜꯁꯦ
ꯑꯥ
ꯁꯤꯅ ꯋꯥꯔꯜ ꯀꯞ ꯂꯩꯔꯦ ꯋꯥꯔꯜ ꯀꯞ ꯅꯠꯇꯕ ꯑꯩꯈꯣꯏꯒꯤ ꯀꯩꯅꯣ ꯍꯥꯏꯗꯅ ꯑꯃ ꯂꯩꯌꯦ ꯀ꯭ꯂꯕꯀꯤ ꯑꯣꯏꯅ ꯋꯥꯔꯜ ꯀꯞꯁꯤꯅ ꯃꯥꯏ ꯂꯝ ꯂꯝꯒꯤ ꯆꯠꯈ꯭ꯔꯦꯗꯅ ꯀ꯭ꯂꯕ ꯁꯤꯅ ꯕꯥꯔꯁꯦꯂꯣꯅꯥꯒ ꯍꯥꯏꯕ ꯔꯤꯌꯦꯜ ꯃꯦꯗ꯭ꯔꯤꯠꯀ ꯍꯥꯏꯕ ꯃꯦꯟꯆꯦꯁꯇꯔ ꯌꯨꯅꯥꯏꯇꯦꯠ ꯑꯥꯔꯁꯅꯤꯜ ꯀ ꯍꯥꯏꯕ ꯁꯨꯃꯥꯏꯅ ꯂꯩꯔꯤꯁꯤꯡꯁꯦ ꯁꯤꯗꯅ ꯑꯃꯨꯛ ꯂꯝ ꯂꯝꯒꯤ ꯃꯌꯥꯝꯁꯦ ꯄꯨꯟꯁꯤꯜꯂ ꯄꯨꯟꯁꯤꯜꯂꯒ ꯑꯃꯃꯝ ꯑꯗꯨ ꯌꯥꯎꯗꯣꯏꯅꯤꯅ ꯁꯝꯅ ꯍꯥꯏꯔ ꯃꯅꯤꯄꯨꯔꯒꯤ ꯍꯥꯏꯔꯁꯨ ꯇ꯭ꯔꯥꯎ ꯍꯥꯏꯔꯁꯨ ꯇ꯭ꯔꯥꯎꯁꯤꯗ ꯌꯥꯎꯔꯤꯁꯦ ꯑꯩꯈꯣꯏ ꯃꯩꯇꯩꯒꯤ ꯃꯅꯤꯄꯨꯔꯒꯤ ꯃꯆꯥꯁꯨ ꯌꯥꯎꯏ ꯑꯇꯣꯞꯄ ꯅꯟ ꯃꯅꯤ ꯄꯨꯁꯨ ꯌꯥꯎꯏ ꯑꯥ ꯑ ꯅꯥꯏꯖꯦꯔꯤꯌꯥ ꯑꯐ꯭ꯔꯤꯀꯥꯗꯒꯤ ꯂꯥꯛꯄꯁꯨ ꯌꯥꯎꯔꯤꯕ ꯁꯨꯃꯥꯏꯅ ꯍ ꯍꯣꯏ ꯍꯣꯏ ꯍꯣꯏ ꯑꯍꯩꯕꯒꯩ ꯃꯣꯏꯅ ꯄꯩꯁꯥ ꯄꯨꯊꯑꯒ ꯀ꯭ꯂꯕꯇꯗꯤ ꯄ꯭ꯔꯥꯏꯚꯦꯠꯀꯤ ꯀ꯭ꯂꯕꯅꯤꯅ ꯄ꯭ꯔꯥꯏꯚꯦꯠꯀꯤ ꯀ꯭ꯂꯕꯇꯨꯅ ꯃꯣꯏꯅ ꯄꯩꯁꯥ ꯄꯨꯊꯣꯛꯑꯒ ꯂꯩꯕ ꯉꯝꯕꯁꯤꯡ ꯃꯤꯗꯣ ꯑꯗꯨ ꯂꯩꯔ ꯂꯩꯔꯒ ꯇꯧꯕꯨꯅ ꯂꯩꯀꯥꯏꯒꯤ ꯀ꯭ꯂꯕꯀꯤ ꯑꯩꯈꯣꯏ ꯀꯩꯅꯣ ꯊꯣꯛꯀꯨꯝꯕꯅꯤꯗꯥ ꯂꯩꯀꯥꯏ ꯀ꯭ꯂꯕꯀꯤ ꯑ ꯐꯨꯠꯕꯣꯜꯁꯦ ꯇꯣꯔꯅꯥꯃꯦꯟ ꯁꯤꯟꯕꯗ ꯀ꯭ꯂꯕꯀꯤ ꯃꯤ ꯍꯥꯏꯖꯦ ꯅꯣꯏꯒꯤꯁꯨ ꯃꯉꯥꯏꯔꯦ ꯅꯪꯒꯤ ꯑꯗꯨꯒꯤ ꯖꯒꯥꯒꯤ ꯃꯤ ꯉꯥꯛꯛꯇ ꯌꯥꯎꯗꯦꯕ ꯑꯇꯣꯞꯄ ꯃꯤꯗꯩꯁꯨ ꯑꯍꯩꯕꯁꯤꯡꯗꯣ ꯅꯦꯛ ꯅꯦꯛ
ꯃꯆꯥ ꯃꯆꯥ ꯑ ꯇꯣꯉꯥꯟ ꯇꯣꯉꯥꯟꯕ ꯃꯤ ꯃꯌꯥꯝ ꯂꯥꯛꯑꯒ ꯌꯥꯎꯕꯗꯣ ꯎꯝ
ꯁ꯭ꯄꯦꯟꯗ ꯁ꯭ꯄꯦꯟꯒꯤ ꯀꯟꯇ꯭ꯔꯤ ꯁꯄꯦꯟ ꯀꯟꯇ꯭ꯔꯤꯁꯤꯗ ꯁꯤꯟꯕ ꯑꯩꯈꯣꯏ ꯂꯥꯜꯂꯤꯛ ꯍꯥꯏ ꯑꯃ ꯂꯩ ꯂꯥꯂꯤꯀꯥ ꯍꯥꯏꯁꯤꯅ ꯀꯩꯅꯣꯅꯦ ꯃꯣꯏꯒꯤ ꯒꯤ ꯐꯨꯠꯕꯣꯜꯒꯤ ꯀꯩꯅꯣꯅꯦ ꯐꯨꯠꯕꯣꯜꯒꯤ ꯀꯩ ꯍꯥꯏꯅꯤ ꯃꯃꯤꯡ ꯍꯥꯏꯇꯥꯔꯦ ꯑꯩꯈꯣꯏꯒꯤ ꯏꯟꯗꯤꯌꯥꯒꯤ ꯍꯥꯏꯔꯒꯅ ꯏꯟꯗꯤꯌꯥꯟ ꯁꯨꯄꯔ ꯂꯤꯛ ꯍꯥꯏꯕꯅꯤ ꯑꯥꯏ ꯑꯦꯁ ꯑꯦꯜ ꯑꯅ ꯑꯗꯨꯅꯤ ꯏꯟꯗꯤꯌꯥꯟ ꯁꯨꯄꯔ ꯂꯤꯛꯀꯤ ꯒꯣ ꯒꯋꯥꯗꯒ ꯀꯩꯅꯣ ꯍꯣꯏ ꯗꯤꯔꯥꯥꯍꯣꯏ ꯌꯥꯎꯗꯅ ꯑꯗꯒꯤꯗꯤ ꯑꯩꯈꯣꯏ ꯃꯅꯤ ꯑꯗꯒꯤ ꯁꯨꯔꯦꯁ ꯁꯨꯔꯦꯁ ꯀꯥꯏꯅꯒ ꯇꯧꯗꯅ ꯄꯩꯁꯥ ꯃꯣꯏ ꯄꯥꯏꯔꯤꯁꯤꯡꯗꯣ ꯑꯗꯨꯃꯥꯏꯅ ꯑꯗꯨꯃꯥꯏꯅ ꯂꯩ ꯌꯥꯎꯕꯒꯤꯅꯤ ꯑꯗꯨꯃꯥꯏꯅ ꯇꯧꯗꯅ ꯁ꯭ꯄꯦꯟꯒꯤ ꯀ꯭ꯂꯞꯇ ꯌꯥꯝ ꯐꯥꯎꯔꯤꯁꯦ ꯕꯥꯔꯁꯦꯂꯣ ꯅꯥꯒꯔ ꯔꯤꯌꯦꯜꯃꯦꯗ꯭ꯔꯤꯠꯀ ꯑꯅꯤꯁꯤꯅꯦꯕ ꯈ꯭ꯋꯥꯏ ꯐꯥꯎꯔꯤꯁꯦ ꯕꯥꯔꯁꯦꯂꯣꯅꯥ ꯍꯥꯏꯁꯦ ꯑꯗꯨꯅ ꯃꯦꯁꯤꯅ ꯌꯥꯎꯔꯝꯕꯅꯦꯕ ꯍꯧꯖꯤꯛꯄꯨꯗꯤ ꯃꯥ ꯃꯦꯁꯤꯗꯣ ꯑꯃꯦꯔꯤꯀꯥꯔꯣꯝꯒꯤꯗ ꯌꯥꯎꯈ꯭ꯔꯦ ꯑꯗꯨꯒ ꯀ꯭ꯔꯣ ꯔꯣꯅꯥꯜꯗꯣꯅ ꯌꯥꯎꯔꯝꯃꯤꯁ ꯁꯤꯅ ꯔꯤꯌꯦꯜ ꯃꯦꯗ꯭ꯔꯤꯠꯅꯦꯕ ꯑꯗꯣ ꯔꯣꯅꯥꯜꯗꯣꯁꯤꯅ ꯑꯃꯨꯛ ꯍꯧꯖꯤꯛꯄꯨꯗꯤ ꯑꯥ ꯁꯥꯎꯗꯤ ꯑꯔꯥꯕꯤꯌꯥꯔꯣꯝꯗ ꯌꯥꯎꯒ꯭ꯔꯦ ꯑꯍꯟ ꯑꯣꯏꯁꯤꯜꯂꯛꯑꯕꯅꯤꯅ ꯑ ꯑꯗꯣ ꯔꯤꯌꯦꯜ ꯃꯦꯗ꯭ꯔꯤꯠꯀꯤꯗꯨꯗ ꯀꯣꯠꯁ ꯑꯣꯏꯔꯝꯃꯒ ꯑꯗꯨꯒ ꯀꯣꯆ ꯑꯣꯏꯔꯝꯃꯒ ꯃꯣꯏ ꯊꯪꯅ ꯊꯪꯅꯅ ꯑꯍꯨꯝꯂꯛ ꯃꯦꯁꯤ ꯔꯣꯅꯥꯜꯗꯣ ꯌꯥꯎ ꯂꯩꯔꯤꯉꯩꯗ ꯈ꯭ꯔꯤꯁꯇꯤꯌꯥꯅꯣ ꯔꯣꯅꯥꯜꯗꯨ ꯂꯩꯔꯤꯉꯩꯗ ꯊꯪꯅ ꯊꯪꯅꯅ ꯑꯍꯨꯝꯂꯛ ꯃꯣꯏꯁꯦ ꯆꯦꯝꯄꯤꯌꯟꯁꯤꯛ ꯂꯧꯈꯤꯕ ꯑꯗꯨꯗ ꯍꯧꯖꯤꯛꯀꯤꯁꯤꯅ ꯀꯣꯆ ꯑꯣꯏꯕꯅꯤꯅ ꯃꯥꯗꯣ ꯀꯣꯁꯇꯨꯁꯨ ꯃꯥ ꯑꯗꯨꯃꯥꯏꯅ ꯆꯍꯤ ꯑꯍꯨꯝ ꯑꯣꯏꯕꯗꯨꯗ ꯑꯍꯨꯝꯃꯛ ꯑꯗꯨꯃꯥꯏꯅ ꯂꯧ ꯕꯅꯦ ꯑꯗꯨꯒ ꯃꯥꯗꯣ ꯑꯗꯨꯗꯒꯤ ꯀꯣꯁ ꯃꯈꯥ ꯇꯥꯅ ꯑꯃꯨꯛ ꯑꯇꯣꯞꯄ ꯀ꯭ꯂꯕꯀꯤꯗꯒꯤ ꯄꯥꯏꯗ꯭ꯔꯤꯌꯦ ꯑꯗꯨꯅꯤ ꯐꯖꯅ ꯁꯛꯁꯦꯁꯐꯨꯜꯂꯤ ꯑꯣꯏꯕꯅꯤ
ꯀꯟꯇ꯭ꯔꯤ ꯃꯌꯥꯝꯖꯦ ꯁꯥꯟꯅꯔꯤꯉꯩ ꯃꯅꯨꯡꯗꯗꯤ ꯍꯦꯛꯇ ꯈꯠꯅꯩꯗꯅ ꯁꯥꯎꯅꯩꯗꯅ ꯑꯗꯨ ꯀꯣꯟꯅꯕꯨꯗꯤ ꯅꯨꯡꯁꯤꯅꯖꯥꯠꯂꯣ
ꯍꯦꯔ ꯑꯝ ꯐꯨꯠꯕꯣꯜ ꯀꯩꯅꯣꯗ ꯂꯩꯀꯥꯏꯒꯤ ꯅꯪꯁꯨ ꯃꯉꯥꯏꯔꯦ ꯂꯩꯀꯥꯏꯒꯤ ꯑꯩꯈꯣꯏꯁꯨ ꯁꯥꯟꯅꯃꯤꯟꯅꯕꯗ ꯈꯠꯅꯕꯖꯤꯗꯤ ꯑꯗꯨꯝ ꯈꯠꯅ ꯇꯥꯕꯅꯤ
ꯍꯣꯏ ꯍꯣꯏ ꯍꯣꯏ ꯅꯪꯅ ꯑꯗꯨ ꯇꯧꯔꯛꯄꯗꯣ ꯑꯗꯥ ꯇꯧꯔꯛꯄꯗꯣ ꯍꯥꯏꯅ ꯇꯧꯅꯩꯗꯅ ꯑ ꯀꯣꯟꯅꯕꯨꯗꯤ ꯅꯨꯡꯁꯤꯅꯕ꯭ꯔꯣ ꯈꯪ
ꯅꯈꯣꯏꯁꯨ ꯄꯨꯟꯅ ꯂꯥꯢꯛ ꯁ꯭ꯀꯨꯜ ꯑꯝꯗ ꯄꯨꯂꯞ ꯂꯥꯏꯛ ꯇꯝꯃꯤꯟꯅꯕꯗꯣ ꯍꯧꯖꯤꯛ ꯇꯤꯝ ꯑꯅꯤ ꯈꯥꯏꯗꯣꯛꯑꯒ ꯍꯦꯛꯇ ꯐꯨꯠꯕꯣꯜ ꯁꯥꯟꯅꯁꯦ ꯍꯥꯏ ꯇꯥꯔꯒꯗꯤ ꯑꯝ ꯆꯞ ꯃꯥꯟꯅꯅ ꯇꯝꯃꯤꯟꯅꯔꯝꯕꯗꯣ ꯑ ꯑꯗꯨꯅꯤ ꯑꯩꯒꯤ ꯑꯩꯒꯤ ꯇꯤꯝꯅ ꯀꯥꯟꯅꯕꯅꯤ ꯑꯩꯒꯤ ꯇꯤꯝꯅ ꯀꯥꯟꯅꯕꯅꯦꯅ ꯁꯥ ꯁꯝꯅ ꯍꯥꯏꯔꯕꯗ ꯑꯩꯈꯣꯏꯅ ꯅꯍꯥꯟꯋꯥꯏ ꯋꯤꯛ ꯇꯧꯈꯤꯕꯗ ꯃꯥꯔꯁ ꯄꯥꯁ ꯆꯠꯄꯗꯨ ꯈꯛꯇꯗ ꯑꯩꯈꯣꯏꯒꯤ ꯀꯥꯡꯕꯨ ꯑꯩꯈꯣꯏꯒꯤ ꯀꯥꯡꯕꯨꯅ ꯇꯧꯔꯒ
ꯇꯧꯋꯦ ꯇꯧꯋꯦ ꯇꯧꯋꯤ ꯆꯨꯝ ꯆꯨꯝ ꯅꯠꯇ꯭ꯔꯒꯁꯨ ꯑꯥ ꯑꯥ ꯑꯥ ꯑꯥ ꯈꯔ ꯈꯇꯪꯗꯤ ꯍꯥꯏꯇꯥꯔꯦꯅꯦꯀꯣ ꯑꯗꯨꯝ ꯑꯗꯨꯗꯣ ꯑꯩ ꯀꯩꯅꯣ ꯑꯩꯈꯣꯏꯒꯤ ꯏꯟꯗꯤꯌꯥꯁꯤꯅ ꯕꯣꯟꯖꯦ ꯁꯨꯨꯡ ꯌꯥꯎ ꯌꯥꯎ ꯉꯝꯗ꯭ꯔꯤꯁꯤꯅ ꯀꯔꯤꯒꯤꯅꯣꯕ
ꯃꯗꯨꯃ ꯑꯩ ꯈꯪꯗ꯭ꯔꯦ ꯃꯗꯨꯃ ꯑꯗꯨꯃ ꯀꯣꯟꯅ ꯀꯩꯅꯣ ꯇꯧꯔꯁꯦ ꯑꯗꯣ ꯐꯔꯦ ꯑꯩ ꯀꯩꯅꯣ ꯇꯧꯒꯦ ꯉꯥꯛꯇꯪ ꯂꯩꯔꯒ ꯑꯃꯨꯛ ꯇꯧꯔꯛꯀꯦ ꯏꯌꯥꯝꯕꯝꯅ ꯀꯧꯔꯤ ꯉꯥꯢꯈꯣ